ꯍꯜꯂꯣ
ꯑꯣ ꯍꯧꯒꯜꯂꯕꯔꯣ
ꯏꯁ ꯀꯨꯏꯔꯦ ꯍꯧꯒꯠꯂ ꯍꯧꯒꯠꯂꯒ ꯋꯥꯛꯀꯤꯡ ꯆꯠꯂꯦ ꯋꯥꯛꯀꯤꯡ ꯆꯠꯂꯒ ꯂꯧ ꯑꯃꯨꯛ ꯀꯨꯝꯃꯦ ꯂꯧ ꯑꯃꯨꯛ ꯀꯨꯝꯃꯒ ꯑꯃꯨꯛ ꯍꯜꯂꯛꯑꯦ ꯑꯣ ꯀꯥꯏꯅ ꯅꯪꯅ ꯑꯣ ꯍꯥꯏꯔꯗꯤ ꯑꯩꯅ ꯄꯤ ꯍꯥꯏꯒꯗꯕ
ꯐꯩꯅ ꯉꯥꯟꯅ ꯍꯧꯒꯠꯄꯗꯤ
ꯑꯁꯠ ꯐꯕ꯭ꯔꯥ ꯅꯪꯗꯤ ꯍꯧꯒꯠꯇ꯭ꯔꯤꯕꯣ
ꯍꯧꯒꯠꯂꯤꯗ ꯍꯧꯒꯠꯏ ꯏꯔꯨꯒꯂꯣꯏꯔ ꯂꯩꯔꯦ
ꯑꯁ ꯅꯨꯡꯉꯥꯏꯔꯍꯦ ꯑꯗꯨꯗꯤ ꯏꯪꯗ꯭ꯔꯣ ꯏꯔꯨꯕꯗꯣ
ꯏꯪꯗꯦꯗ ꯑꯗꯨꯝ ꯃꯣꯔꯅꯤꯡ ꯗꯨꯝ ꯏꯔꯨꯋꯤꯗ ꯏꯁꯤꯡ ꯁꯥꯕ ꯅꯠꯇꯦ ꯑꯗꯨꯝ ꯃꯣꯔꯅꯤꯡꯗ ꯑꯗꯨꯝ ꯏꯔꯨꯑꯦ ꯑꯗꯣ ꯈꯣꯏꯗꯤ ꯑꯗꯨꯒꯤ ꯈꯪꯗꯦ ꯏꯪꯗꯦ
ꯌꯥꯝ ꯐꯩꯅꯦ
ꯍꯨꯏ ꯈꯪꯗꯦ ꯐꯥꯕ꯭ꯔꯥ ꯐꯥꯗꯕ꯭ꯔꯥ ꯀꯩ ꯍꯥꯏꯕ
ꯉꯁꯤꯗꯤ ꯀꯥꯏ ꯆꯠꯀꯗ꯭ꯔꯣ
ꯑꯣ ꯉꯁꯤ ꯀ꯭ꯂꯥꯁ ꯆꯠꯀꯅꯤꯌꯦ
ꯄꯨꯡ ꯀꯌꯥꯗꯒꯤ ꯆꯠꯇꯣꯏꯕ
ꯄꯨꯡ ꯇꯔꯥ ꯅꯪꯗꯤ ꯑꯗꯨꯝ ꯌꯨꯝꯗ ꯑꯗꯨꯝ ꯂꯩꯗꯣꯏꯔꯥ
ꯑꯁ ꯂꯧ ꯃꯇꯝꯅꯤꯅ ꯎꯄꯥꯏ ꯂꯩꯇ‌ꯦꯅꯦ ꯂꯧꯕꯨꯛ ꯀꯨꯝꯕꯅꯤꯅ
ꯎꯝ ꯎꯝ
ꯎꯄꯥꯏ ꯂꯩꯇ‌ꯦ ꯂꯧꯗꯨ ꯀꯨꯝꯃꯨꯁ‌ꯣ ꯍꯥꯏꯅ ꯄꯣꯛꯎꯕꯅꯤꯅ
ꯑꯦꯁ
ꯑꯗꯣ ꯄꯨꯡ ꯄꯨꯡ ꯇꯔꯥꯗ ꯆꯠꯂ ꯄꯨꯡ ꯀꯌꯥꯗ ꯑꯃꯨꯛ ꯍꯜꯂꯛꯇꯣꯏꯅꯣ
ꯄꯨꯡ ꯈꯪꯗ‌ꯦ ꯃꯈꯣꯏꯗꯨ ꯑꯗꯨꯝ ꯋꯥꯟ ꯊꯥꯔꯇꯤ ꯗꯨꯝ ꯍꯜꯂꯛꯄ ꯋꯥꯟ ꯊꯥꯔꯇꯤꯗ ꯍꯧꯖꯤꯛꯀꯥꯟꯗꯤ ꯑꯗꯨꯝ ꯍꯜꯂꯛꯑꯦꯗ ꯑꯦꯛꯆꯨꯋꯦꯜ ꯑꯩꯈꯣꯏꯒꯤ ꯇꯥꯏꯃꯤꯡꯗꯤ ꯇꯨ ꯒꯨꯝꯕꯗ ꯍꯜꯂꯛꯑꯦꯕ ꯇꯨ ꯊꯥꯔꯇꯤ ꯒꯨꯝꯕꯗ ꯑꯩꯈ‌ꯣꯏꯁꯨ ꯍꯧꯖꯤꯛꯀꯥꯟꯗꯤ ꯈꯤꯇꯪ ꯉꯟꯅ ꯊꯥꯕꯤꯌꯦ ꯑꯗꯨꯒ ꯅꯪ ꯀꯣꯂꯦꯖ ꯀꯥꯗꯕ꯭ꯔꯣ
ꯀꯥꯕ ꯂꯣꯏꯔꯦ
ꯑꯣ ꯅꯣꯏꯗꯤ ꯑꯩꯒꯤ ꯗꯗꯥ ꯑꯣꯏꯔꯝꯅꯤ ꯕ꯭ꯔꯗꯔꯒꯨꯝꯕ
ꯏꯁ ꯅꯪ ꯕ꯭ꯔꯗꯔꯒꯨꯝꯕ ꯅꯠꯇꯦ ꯅꯪ ꯄꯨꯄꯨꯒꯨꯝꯕꯅꯦ ꯌꯥ
ꯍꯣꯏ ꯑꯣꯏꯔꯝꯒꯅꯤ ꯗꯨꯁꯨ ꯈꯪꯗ꯭ꯔꯦ
ꯄꯨꯡ ꯅꯪ ꯁꯦꯃꯤꯁꯇꯔ ꯀꯌꯥꯔꯣ
ꯑꯩ ꯑꯥ ꯗꯤꯁ ꯏꯌꯥꯔ ꯗ ꯁ‌ꯦꯛ ꯑꯅꯤ
ꯗꯤꯁ ꯏꯌꯥꯔꯅ ꯁꯦꯀꯦꯟ ꯁꯦꯀꯦꯟ ꯏꯌꯥꯔ
ꯌꯥ
ꯎꯝ ꯌꯥꯝ ꯐꯔꯦꯅꯦ ꯑꯁ ꯑꯗꯨꯅ ꯅꯪ ꯅ‌ꯣꯏꯗ‌ꯣ ꯁꯤꯛꯁ ꯁꯦꯃꯤꯁꯇꯔ ꯈꯛꯇꯪ ꯑꯣꯏꯗꯣꯏꯅꯤꯀꯣ
ꯀꯩ ꯍꯥꯏꯕ
ꯅꯣꯏꯗ‌ꯣ ꯁꯤꯛꯁ ꯁꯦꯃꯤꯁꯇꯔ ꯐꯥꯎ
ꯍꯣꯏ ꯑꯩ ꯑꯩ ꯀꯣꯂꯦꯖ ꯀꯥꯗ꯭ꯔꯤꯌꯦ
ꯅꯪ ꯈꯪꯉꯦ
ꯑꯩ ꯀꯨꯂ‌ꯦꯖ ꯀꯥꯗꯔꯤꯕ ꯍꯥ ꯇꯥꯏꯌꯦ
ꯅꯪ ꯍꯥꯏꯗ꯭ꯔꯁꯨ ꯅꯪ ꯅꯪ ꯆꯠꯄ ꯂꯝꯕꯤꯗ‌ꯣ ꯑꯩ ꯈꯪꯉꯦ ꯍꯥꯏꯕ
ꯑꯦ ꯌꯥꯝ ꯐꯩꯅ‌ꯦ ꯅꯪꯗꯤ
ꯈꯪꯡꯉꯗꯤ ꯃꯤ ꯆꯠꯄ ꯈꯨꯗꯤꯡ ꯈꯪꯅ ꯂꯩꯗꯤ
ꯐꯕꯅꯦ ꯌꯥꯝ ꯍꯩꯕꯅꯦ ꯎꯝ
ꯍꯣꯏ ꯅꯪꯒꯨꯝꯕ ꯃꯤ ꯌꯥꯝ ꯂꯩꯗꯤ ꯐꯅꯤ
ꯐꯒꯗ꯭ꯔꯥ ꯑꯩꯒꯨꯝꯕ ꯂꯩꯔꯗꯤ
ꯍꯣꯏ ꯃꯤ ꯆꯠꯄ ꯈꯨꯗꯤꯡ ꯈꯪꯅ ꯂꯩꯗꯤ
ꯌꯥꯝ ꯐꯗꯧ ꯃꯥꯜꯂꯤꯗ
ꯅꯪꯅ ꯍꯥꯏꯕ ꯌꯥꯏꯅ
ꯑꯣ ꯃꯔꯛ ꯃꯔꯛꯇ ꯍꯥꯏꯔꯛꯀꯦ ꯅꯪ ꯆꯠꯀꯗꯕ ꯅꯨꯃꯤꯠ
ꯍꯣꯏ ꯍꯣꯏ ꯍꯥꯏꯒꯗꯕꯅꯦ ꯅꯪ ꯈꯪꯉꯗꯤ ꯐꯠꯇꯕ ꯆꯠ ꯂꯝꯕꯤ ꯆꯠꯂꯒ ꯂꯩꯔꯗꯤ ꯍꯦ ꯏꯆꯟ ꯁꯤꯒꯨꯝꯕ ꯇꯧꯒꯅꯣ ꯍꯥꯏꯕꯗꯣ
ꯏꯆꯟ ꯍꯥꯏꯔ‌ꯣꯏꯍ‌ꯦ ꯏꯁꯨ ꯑꯩꯗꯤ ꯍꯥꯏꯔꯛꯀꯅꯤ ꯏꯁꯨ
ꯏꯁ ꯏꯁꯨꯗꯤ ꯍꯦꯟꯃꯜꯂꯦꯍꯦ ꯏꯆꯟ ꯍꯥꯏꯒꯗꯕꯅꯦ
ꯏꯆꯟ ꯍꯥꯏꯕꯁꯤ ꯎꯝ ꯃꯇꯝ ꯕꯦꯃꯥ ꯕꯦꯃꯥ ꯍꯥꯏꯔꯛꯑꯒꯦ ꯕꯦꯃꯥ ꯍꯥꯏꯔꯛꯑꯒꯦ ꯁ‌ꯦ
ꯍꯣꯏ ꯑꯕꯦꯝꯃ ꯑꯗꯨ ꯗꯨꯝ ꯐꯝꯗꯣꯛꯑ‌ꯣ ꯆꯠꯄ ꯌꯥꯗꯕꯅꯦ ꯅꯪ ꯀꯀꯥꯅ ꯍꯥꯏꯕ ꯏꯜꯂꯨ ꯍꯥꯏ
ꯏꯁ ꯀꯀꯥꯅ ꯑꯃꯨꯛ ꯍꯧꯔꯦ
ꯅꯠꯇ꯭ꯔꯒ ꯄꯨꯄꯨ ꯍꯥꯏꯒꯦꯔꯥ ꯅꯪ ꯑꯩꯕꯨ ꯏꯁꯨ ꯀꯧꯅꯤꯡꯗꯦ ꯍꯣꯏ ꯄꯨꯕꯨꯅ ꯍꯥꯏꯕ ꯏꯜꯂꯣ ꯑꯗꯨꯑ‌ꯣꯏꯗꯤ ꯐꯠꯇꯦ ꯍꯥꯏꯔꯗꯤ ꯑꯩꯁꯨ ꯆꯠꯂꯣꯏꯅ‌ꯦ
ꯑꯗꯨꯗ ꯂꯩꯕꯗꯣ ꯅꯨꯡꯉꯥꯏꯕ꯭ꯔꯥ ꯅꯪ ꯂꯩꯐꯝꯗꯣ
ꯑꯗꯨꯝ ꯅꯨꯡꯉꯥꯏꯗ ꯎꯝ
ꯎꯝ ꯃꯤ ꯌꯥꯝꯕ ꯃꯥꯜꯂꯦꯀꯣ ꯆꯥꯕꯨ ꯀꯨꯏꯔꯦ ꯎꯝ
ꯆꯥꯛ ꯆꯥꯈ꯭ꯔꯦ
ꯆꯥꯛ ꯆꯥꯔꯦ ꯎꯝ
ꯎꯝ
ꯈꯣꯏꯗꯤꯡ ꯀꯣꯏꯗꯤꯡ ꯉꯥꯟ ꯉꯟꯅ ꯆꯥꯏꯌ‌ꯦ
ꯎꯝ
ꯄꯨꯡ ꯄꯨꯡ ꯇꯔꯦꯠ ꯃꯈꯥꯏ ꯇꯥꯔꯗꯤ ꯑꯩꯈꯣꯏ ꯆꯥꯔꯅꯤ ꯆꯠꯊꯣꯛꯅꯤꯡꯉꯥꯏ ꯂꯩꯔꯁꯨ ꯆꯠꯊꯣꯛꯅꯤꯡꯉꯥꯏ ꯂꯩꯇ꯭ꯔꯁꯨ ꯅꯣꯡ ꯆꯨꯕ꯭ꯔꯥ ꯅꯣꯏꯔꯣꯝꯗ
ꯍꯣꯏꯣ ꯅꯣꯡ ꯆꯨꯗ‌ꯦ
ꯅꯨꯡꯁꯥꯗꯤ ꯊꯣꯛꯄ꯭ꯔꯥ
ꯅꯨꯡꯁꯥꯁꯨ ꯊ‌ꯣꯛꯗꯦ ꯑꯗꯨꯝ ꯃꯝ ꯃꯝꯂꯒꯂꯩꯌ‌ꯦ
ꯑꯁ ꯃꯝꯃꯒ ꯏꯁ ꯇꯨꯝꯕ ꯅꯨꯡꯉꯥꯏꯔꯅꯤ ꯃꯝꯃꯒ ꯂꯩꯕꯅ ꯅꯣꯏ ꯍꯧꯖꯤꯛ ꯃꯔꯡ ꯃꯔꯡ ꯆꯣꯔꯒ ꯂꯥꯛꯦ ꯈꯤꯇꯪ ꯈꯤꯇꯪ
ꯁꯨ ꯆꯨꯅꯤꯡꯉꯥꯏꯗꯤ ꯃꯥꯜꯂꯦꯗ
ꯋꯦꯗꯔꯁꯦ ꯑꯁ ꯃꯥꯏ ꯇꯤꯛ ꯋꯦꯗꯔꯁꯦ ꯃꯥꯏ ꯇꯤꯛꯑꯒ ꯌꯦꯟꯁꯥ ꯁꯥꯒꯨꯝꯕ ꯉꯧꯔꯒ ꯍꯨꯏ ꯍꯨꯏꯒꯨꯝꯕ ꯊꯣꯡꯉ ꯆꯥꯒꯗꯕ ꯋꯦꯗꯔꯅꯤꯅꯦ
ꯍꯣꯏ ꯑꯗꯨꯒꯨꯝꯕ ꯋꯦꯗꯔꯅꯦ ꯅꯍ‌ꯣꯏꯕꯨꯗꯤ ꯑꯩꯈꯣꯏꯕꯨꯗꯤ ꯀ꯭ꯂꯥꯁꯇ ꯍꯨꯏ ꯑꯩ ꯆꯥꯗꯦ ꯇꯟꯅꯦ
ꯑꯁ
ꯀꯔꯤꯒꯤ ꯏꯁ ꯍꯥꯏꯗꯤ ꯃꯤ ꯍꯨꯏ ꯍꯥꯏ ꯆꯥꯗꯦ ꯍꯥꯏꯔꯒ ꯏꯁꯥꯏ
ꯑꯗꯨ ꯅꯪ ꯆꯥꯗꯦ ꯍꯥꯏꯕ
ꯍ‌ꯣꯏ ꯑꯩ ꯍꯨꯏ ꯆꯥꯗꯦ
ꯎꯝ ꯍꯧꯗ‌ꯣꯡꯗꯤ ꯆꯥꯕ꯭ꯔꯥ
ꯏꯁ ꯍꯧꯗꯣꯡꯁꯨ ꯆꯥꯗꯦ
ꯑꯣꯛꯇꯤ
ꯑꯣꯛ ꯀꯨꯝꯗꯤ ꯆꯥꯏꯍꯦ ꯁꯤꯒꯨꯝꯕꯗꯤ ꯃꯤ ꯑꯗꯨꯝ ꯆꯥꯃꯤꯟꯅꯩꯌꯦꯅ ꯁꯤꯒꯨꯝ ꯑꯗꯨꯁꯨ ꯑꯩꯈꯣꯏ ꯁꯤꯨꯒꯨꯝꯗꯤ ꯊꯥ ꯆꯥꯏꯌꯦ ꯂꯣꯏꯃꯛ
ꯎꯝ
ꯍꯨꯏꯒ
ꯌꯥꯅ ꯐꯩꯅꯦ ꯑꯗꯨꯗꯤ ꯅꯪꯁꯦ
ꯍꯨꯏꯒ ꯍꯧꯗꯣꯡ ꯆꯥꯗ ꯃꯤ ꯌꯥꯝ ꯐꯩꯌꯦ
ꯅꯠꯇꯦ ꯁꯟ ꯁꯟꯁꯥꯁꯨ ꯆꯥꯕ ꯑꯣꯛꯁꯥꯁꯨ ꯆꯥꯕ ꯑꯗꯨꯒꯨꯝꯕꯗꯣ ꯌꯥꯝ ꯐꯩ ꯍꯥꯏꯕ
ꯏꯁ ꯃꯤ ꯂꯣꯏꯅꯃꯛ ꯆꯥꯏ ꯑꯗꯨ ꯑꯣꯏꯔꯗꯤ ꯃꯤ ꯂꯣꯏꯅꯃꯛ ꯐꯥꯔꯝꯒꯅꯤ ꯁꯟꯁꯥ ꯆꯥꯕ
ꯏꯁ ꯆꯥꯟꯅ ꯆꯥꯅꯗꯕꯁꯨ ꯌꯥꯝ ꯂꯩꯅꯥ
ꯍꯣꯏ ꯑꯗꯨꯑꯣꯏꯁꯨ ꯀꯃꯟ ꯍꯥꯏꯔꯒ ꯃꯤ ꯑꯗꯨꯝ ꯆꯥꯟꯅꯩꯩꯅ ꯑꯗꯨꯒꯝꯗꯤ
ꯍꯧꯖꯤꯛꯀꯥꯟꯗꯤꯥ ꯆꯥꯕ ꯆꯥꯕ ꯍꯧꯅꯔꯕꯅꯤ ꯑꯗꯨꯒꯨꯝꯕꯗꯣ ꯅꯍꯥꯟ ꯃꯈꯩꯗꯤ ꯄꯥꯛ ꯆꯥꯅꯗꯦꯅꯥ ꯆꯥꯔꯁꯨ ꯄꯥꯈꯪ ꯉꯥꯇꯪ ꯆꯥꯔꯒ ꯑꯁ ꯍꯧꯖꯤꯀꯥꯟ ꯍꯥꯎꯕ꯭ꯔ‌ꯣ
ꯑꯩ ꯀ꯭ꯂꯥꯁ ꯆꯠꯅꯤꯡꯉꯩ ꯌꯥꯝ ꯇꯜꯂꯦ ꯉꯁꯤ
ꯇꯜꯂꯗꯤ ꯆꯠꯂꯅꯨ ꯑꯗꯨꯝ
ꯆꯠꯄꯩ ꯆꯠꯇ꯭ꯔꯗꯤ ꯌꯥꯗꯦ
ꯏꯁꯥ ꯅꯨꯡꯉꯥꯏꯇ‌ꯦ ꯍꯥꯏꯅ ꯂꯩꯊꯣꯛꯑ‌ꯣꯅꯥ
ꯏꯁ ꯍꯣꯁꯇꯦꯜ ꯂꯩꯕꯅꯤ ꯑꯗꯨꯒꯨꯝꯕ ꯇꯧ ꯇꯧꯕ ꯌꯥꯗꯦ
ꯏꯁꯥ ꯅꯨꯡꯉꯥꯇꯤ ꯂꯩꯊꯣꯛꯑ‌ꯣꯅꯥ ꯑꯗꯨ ꯑꯣꯏꯔꯁꯨ ꯇꯨꯝꯃꯒ ꯍꯥ
ꯌꯥꯔꯔꯣꯏ ꯑꯥꯗꯤꯒꯨꯝꯕ ꯊꯕꯛꯇꯨ ꯑꯩꯈꯣꯏꯗꯤ ꯁꯤꯒꯨꯝꯕ ꯊꯕꯛꯇꯣ ꯇꯧꯗꯦ
ꯎꯝ ꯃꯔꯛ ꯃꯔꯛ ꯇꯧꯒꯗꯕꯅꯤ
ꯃꯔꯛ ꯃꯔꯛ ꯇꯧꯕꯗꯣ ꯃꯔꯛ ꯃꯔꯛ ꯇꯧꯕ ꯍꯧꯔꯗꯤ ꯑꯗꯨꯝ ꯅꯨꯡꯇꯤꯒꯤ ꯇꯧꯕ ꯇꯧꯅꯤꯡꯈ꯭ꯔꯅꯤ
ꯇꯧꯅꯤꯡꯉꯤ ꯑꯗꯨꯒꯤ
ꯂꯥꯏꯔꯤꯛ ꯐꯖꯅ ꯄꯥꯕ ꯃꯥꯜꯂꯦꯀꯣ
ꯍꯥꯏꯔꯤ ꯈꯪꯗꯦꯗ ꯄꯥꯗꯦꯗ
ꯏꯁ ꯏꯕꯗꯤ
ꯏꯕꯁꯨ ꯏꯗꯦ ꯄꯥꯕꯁꯨ ꯄꯥꯗꯦ ꯑꯗꯨꯝ ꯐꯝꯃꯒꯥ ꯂꯩ
ꯎꯝ ꯅꯨꯡꯉꯥꯏꯀꯣ ꯑꯗꯨꯗꯤ
ꯑꯁ ꯅꯈꯣꯏ ꯄꯨꯟꯁꯤ ꯅꯨꯡꯉꯥꯏꯌꯦ ꯀꯣꯂꯦꯖꯁꯨ ꯂꯣꯏꯅꯃꯛ ꯇꯣꯛꯑꯦ ꯃꯤꯄꯥꯏꯕꯁꯨ ꯂꯩꯇ꯭ꯔꯦ
ꯅꯪ
ꯅꯪꯈꯣꯏ ꯑꯩꯈꯣꯏꯗꯤ ꯌꯦꯡꯉꯨ
ꯑꯩꯈꯣꯏꯗꯤ ꯎꯄꯥꯏ ꯂꯩꯇꯦ ꯅꯣꯏ ꯍꯤꯗꯥꯛꯅꯤ ꯍꯤꯗꯥꯛ ꯀꯥꯞꯄꯗꯣ ꯃꯤ ꯅꯥꯀꯣꯟꯜꯂꯒ ꯀꯥꯞꯄ ꯀꯣ
ꯍꯤꯗꯥꯛ ꯀꯥꯕ
ꯎꯝ ꯅꯪ ꯅꯔꯁꯤꯡ ꯅꯠꯇ꯭ꯔꯣ
ꯅꯠꯇꯦ
ꯀꯔꯤꯔꯣ ꯑꯗꯨꯗꯤ
ꯑꯩ ꯎꯇꯤ ꯇꯝꯕ
ꯍꯥꯥ
ꯎꯇꯤ ꯇꯝꯕ
ꯑꯣꯇꯤ ꯇꯝꯕ ꯎꯝ ꯑꯁꯤ ꯌꯥꯝ ꯐꯩꯅꯤ ꯑꯗꯨꯒ
ꯈꯪꯗ꯭ꯔꯦ ꯐꯥꯕ ꯐꯗꯕ꯭ꯔꯥ ꯑꯗꯨꯝ ꯇꯝꯃꯨꯔꯦ
ꯑꯣꯇꯤ ꯇꯧꯕꯗꯣ ꯍꯥꯟꯅ ꯑꯣ ꯍꯪꯉꯣꯏꯒꯨꯝꯕꯗ ꯍꯥꯟꯅ ꯇ꯭ꯔꯥꯏ ꯇꯧꯔꯅ ꯑꯗꯨꯒ ꯚꯤꯗꯤꯑꯣ ꯊꯥꯔꯛꯑꯣ
ꯍꯧꯖꯤꯛꯇꯤ ꯇꯧꯔꯣꯏꯌꯦ ꯏꯁ꯭ꯇꯥꯔꯇꯤꯡ ꯈꯛꯇ ꯑꯣꯏꯕꯅꯤꯅ
ꯑꯗꯨ ꯅꯪ ꯇꯧꯕꯗ ꯀꯤꯗ꯭ꯔꯣ
ꯑꯁ ꯑꯗꯨꯝ ꯇꯧ ꯇꯧꯗꯤ ꯀꯅꯥꯅ ꯀꯤꯔ ꯑꯗꯨꯝ ꯇꯧ ꯇꯧꯔꯗꯤ ꯑꯗꯨꯝ ꯐꯥꯈ꯭ꯔꯥꯅꯤ ꯍꯧꯖꯤꯛ ꯐꯥꯔꯁ ꯇꯥꯏꯝ ꯍꯥꯟꯅ ꯇꯧꯕꯗꯗꯤ ꯑꯗꯨꯝ ꯀꯤꯅꯦ ꯑꯗꯨ ꯑꯣꯏꯔꯁꯨ ꯍꯧꯖꯤꯛꯇꯤ ꯑꯦ ꯑꯗꯨꯝ ꯀꯨꯏꯅ ꯇꯧꯔꯗꯤ ꯑꯗꯨꯝ ꯀꯤꯔ
ꯍꯅꯥꯗꯦ ꯑꯩꯅ ꯆꯨꯝꯗꯤ ꯆꯨꯝꯃꯦ
ꯑꯩ ꯍꯪꯈ꯭ꯔꯦ ꯑꯗꯨ ꯀꯣꯏꯁꯟꯗꯣ
ꯏꯁ ꯍꯪꯗ꯭ꯔꯤ
ꯍꯦ ꯑꯩ ꯍꯪꯈ꯭ꯔꯦ ꯅꯪ ꯉꯁꯤ ꯀꯔꯤ ꯇꯧꯔꯒ ꯂꯩꯗꯣꯏꯅꯣ ꯍꯪꯒꯦ ꯇꯧꯕ ꯑꯩ
ꯅꯪ ꯅꯣꯏꯗꯤ ꯉꯁꯤ ꯀꯔꯤ ꯃꯊꯦꯜ ꯆꯥꯒꯗꯣꯏꯅꯣ
ꯉꯁꯤ ꯈꯪꯗꯦ ꯀꯔꯤ ꯊꯣꯡꯒ ꯄꯤꯗꯣꯏꯅꯣ
ꯑꯥꯎ ꯑꯥꯎ ꯐꯩ ꯐꯩ
ꯑꯩꯈꯣꯏꯕꯨꯁꯨ ꯅꯣꯡ ꯇꯥꯏꯌꯦ ꯍꯧꯖꯤꯛꯇꯤ
ꯅꯪꯡ ꯇꯥꯔꯗꯤ ꯅꯨꯡꯉꯥꯏꯔꯅꯤ
ꯍꯦ ꯅꯨꯡꯉꯥꯏꯇꯦ ꯀ꯭ꯂꯥꯁ ꯀꯔꯤ ꯀꯥ ꯆꯠꯊꯣꯛ ꯆꯠꯁꯤꯟ ꯅꯨꯡꯉꯥꯏꯇꯦ꯫
ꯅꯨꯡꯁꯥ ꯁꯥꯕꯅ ꯐꯩꯌꯦ ꯅꯣꯡ ꯆꯨꯗꯧ ꯁꯔꯨꯛꯄꯨꯗꯤ
ꯑꯣ ꯑꯗꯨꯗꯤ ꯆꯨꯝꯃꯤꯅꯦ ꯑꯃꯨꯀꯥ ꯑꯗꯨ ꯂꯧꯕ ꯃꯇꯝꯅꯤꯅ ꯅꯣꯡ ꯃꯔꯨ ꯅꯣꯡ ꯆꯨꯔꯛꯄꯖꯦ ꯃꯔꯨ ꯑꯣꯏꯅꯤꯅꯦ ꯗꯔꯀꯥꯔ ꯑꯣꯏꯅꯤꯅꯦ
ꯅꯈꯣꯏꯗꯤ ꯗꯔꯀꯥꯔ ꯑꯣꯏꯔꯝꯒꯅꯤ ꯎꯝ
ꯅꯣꯏꯗꯤ ꯅꯆꯤꯟ ꯅꯅꯥꯎ ꯀꯌꯥ ꯄꯣꯛꯄ꯭ꯔꯥ
ꯑꯩꯈꯣꯏ ꯃꯉꯥ
ꯑꯗꯨ ꯅꯪꯅ ꯀꯔꯝꯕꯔꯣ ꯃꯌꯥꯏꯔꯣ
ꯑꯅꯤꯁꯨꯕ
ꯑꯅꯤꯁꯨꯕꯥ ꯎꯝ ꯅꯨꯄꯥ ꯀꯌꯥꯔꯣ ꯑꯩꯗꯤ ꯃꯌꯥꯏꯅꯦ ꯑꯩꯁꯨ ꯈꯣꯏ ꯆꯞ ꯃꯥꯟꯅꯩ ꯃꯉꯥ
ꯎꯝ ꯑꯩꯈꯣꯏ ꯅꯨꯄꯥ ꯑꯃꯈꯛꯇꯅꯦ
ꯏꯁ ꯅꯨꯄꯥ ꯑꯃꯈꯛꯇꯪ
ꯍꯣꯏꯌꯦ
ꯑꯃꯨꯛꯀ ꯄꯨꯊꯣꯛꯍꯜꯂꯣꯅꯥ ꯑꯗꯨꯗꯤ
ꯍꯦ ꯌꯥꯔꯦ ꯃꯉꯥ ꯌꯥꯔꯦ
ꯏꯁ ꯃꯉꯥ ꯌꯥꯗꯦꯍꯦ
ꯑꯁ ꯑꯩ ꯀꯔꯤ ꯑꯩꯉꯣꯟꯗ ꯍꯪꯕ꯭ꯔꯣ ꯑꯩꯅ ꯄꯣꯛꯄꯁꯨ ꯅꯠꯇꯦ ꯃꯤ ꯑꯩ ꯃꯃꯥꯅ ꯄꯣꯛꯇꯣꯏꯕꯨ
ꯏꯁ ꯅꯪꯅ ꯍꯥꯏꯒꯗꯕꯅꯤꯅꯦ ꯏꯃꯥꯗ ꯏꯁ ꯈꯔꯒ ꯑꯃꯨꯛ ꯄꯣꯛꯊꯣꯔꯣꯛ ꯑꯣ ꯍꯥꯏꯇꯥꯕꯅꯤꯅꯦ ꯅꯪꯅ ꯏꯁ ꯑꯗꯨꯗꯤ ꯍꯥꯏꯗ꯭ꯔꯒ
ꯂꯣꯏꯃꯛ ꯑꯍꯟ ꯑꯣꯏꯔꯦ ꯄꯣ ꯍꯧꯖꯤꯛ ꯄꯣꯛꯄ ꯃꯇꯝ ꯅꯠꯇ꯭ꯔꯦ
ꯌꯥꯝꯅ ꯑꯍꯟ ꯑꯣꯏꯔꯝꯃꯣꯏ ꯍꯥꯏꯕ
ꯑꯗꯣꯏꯁꯨ ꯄꯣꯛꯄ ꯃꯇꯝꯇ ꯅꯠꯇ꯭ꯔꯦ ꯍꯧꯖꯤꯛ
ꯎꯝ
ꯃꯉꯥ ꯁꯨꯕꯒ ꯑꯗꯨꯁꯨ ꯍꯦꯛ ꯌꯥꯔꯦ
ꯅꯣꯍꯣꯢ ꯅꯨꯄꯥ ꯀꯌꯥ
ꯈꯣꯏꯗꯤ ꯅꯨꯄꯥ ꯑꯍꯨꯝ ꯅꯨꯄꯤ ꯑꯅꯤ
ꯎꯝ ꯌꯥꯝ ꯐꯩꯅꯦ ꯅꯈꯣꯏꯗꯤ
ꯏꯁ ꯅꯣꯏꯅ ꯐꯥ ꯅꯣꯏ ꯐꯕꯗꯤ ꯅꯣꯏꯅ ꯍꯦꯜꯂꯦ
ꯀꯔꯤꯒꯤ ꯑꯩꯈꯣꯏ ꯑꯩꯈꯣꯏ ꯅꯨꯄꯥ ꯑꯃꯈꯛꯇꯅꯦ
ꯅꯨꯄꯥ ꯑꯃꯈꯛꯇ ꯑꯣꯏꯔꯁꯨ ꯃꯤꯅꯤꯅꯥ ꯅꯨꯄꯤ ꯃꯔꯤ ꯑꯣꯏꯔ ꯅꯨ ꯢ ꯃꯔꯤ ꯑꯣꯏꯔꯁꯨ ꯃꯤꯅꯦ ꯆꯞ ꯃꯥꯟꯅꯩ ꯈꯦꯠꯅꯕ ꯂꯩꯇꯦ꯫ ꯅꯨꯄꯥ ꯅꯨꯄꯤ ꯈꯦꯠꯅꯕ ꯂꯩꯇꯦ
ꯑꯩꯈꯣꯏꯒꯤ ꯖꯥꯇꯤꯗꯤ ꯀꯔꯤꯅꯣ ꯈꯜꯂꯦꯅ ꯅꯨꯄꯥ ꯈꯤꯇꯪ ꯌꯥꯝꯕꯅꯗꯤ ꯐꯗ꯭ꯔꯣ
ꯑꯣ ꯑꯗꯨꯗꯤ ꯌꯨꯝ ꯀꯩꯅꯣꯅꯦ ꯃꯤꯑꯣꯏꯕꯒꯤ ꯃꯍꯧꯁꯥꯒꯤ ꯋꯥꯈꯜꯂꯣꯟꯅꯦ ꯑꯗꯨꯗꯤ ꯆꯨꯝꯃꯦ ꯅꯨꯄꯥ ꯃꯌꯥꯝ ꯄꯣꯛꯁꯜꯂꯛꯑꯒ ꯖꯨꯒꯣꯠ ꯆꯥꯗꯕ ꯊꯣꯛꯂꯛꯑꯗꯤ ꯀꯩꯗꯧꯅꯅꯤ ꯅꯨꯄꯥ ꯑꯃꯈꯛꯇꯪ ꯄꯣꯛꯂꯛꯑꯒ ꯑꯣꯐꯤꯁꯥꯔ ꯆꯥꯡ ꯑꯣꯐꯤꯁꯥꯔ ꯑꯣꯏꯔꯛꯑꯗꯤ ꯀꯩꯗꯧꯒꯅꯤ ꯅꯨꯄꯤ ꯃꯌꯥꯝ ꯄꯣꯛꯁꯜꯂ ꯄꯣꯠꯁꯤꯜꯂꯛꯑꯒ ꯑꯣꯐꯤꯁꯥꯔ ꯉꯥꯛꯇ ꯑꯣꯏꯔꯛꯑꯗꯤ
ꯑꯩꯅ ꯍꯥꯏꯕꯗꯤ ꯃꯊꯟꯗ ꯃꯊꯟꯗ ꯂꯩꯕꯁꯨ ꯅꯨꯡꯉꯥꯏꯇꯦꯅ ꯑꯗꯨꯒꯤꯅꯤꯗ ꯑꯩꯅ ꯍꯥꯏꯗꯤ ꯃꯥꯒꯤ ꯄꯥꯠꯅꯔ
ꯍꯥ ꯑꯗꯨꯁꯨ ꯆꯨꯝꯃꯦ ꯑꯗꯨꯗꯤ ꯑꯩ ꯍꯥꯏꯔꯛꯑꯒꯦ ꯑꯉꯥ ꯑꯉꯥꯡ ꯃꯆꯥ ꯑꯅꯤꯒꯨꯝꯕ ꯑꯃꯈꯛꯇꯪ ꯄꯣꯛꯂꯛꯄ ꯄꯣꯛꯂꯛꯄꯁꯤꯡꯗꯤ ꯄꯣꯛꯄꯁꯤꯡꯗꯤ ꯀꯃꯥꯏ ꯈꯠꯂꯒ ꯂꯩꯒꯅꯤ ꯑꯗꯨꯗꯤ
ꯑꯗꯨ ꯑꯣꯢꯖꯨ ꯎꯄꯥꯏ ꯂꯩꯇꯕꯒꯤꯅ ꯃꯈꯣꯏꯁꯨ
ꯅꯠꯇꯦ ꯅꯠꯇꯦ ꯅꯠꯇꯦ ꯃꯣꯏꯅ ꯕꯥꯔꯠ ꯀꯟꯇ꯭ꯔꯣꯜ ꯇꯧꯕꯒꯤꯅꯤ ꯅꯪ ꯋꯥꯈꯜꯂꯣꯟꯗ ꯑꯩ ꯍꯥꯏꯒꯦꯕ ꯅꯨꯄꯤ ꯃꯌꯥꯝ ꯄꯣꯛꯁꯜꯂꯛꯄꯒꯤ ꯅꯪ ꯋꯥꯈꯜꯂꯣꯟꯗ ꯂꯩꯕ ꯀꯔꯤꯒꯨꯝꯕ ꯅꯕꯥꯅꯤꯈꯛ ꯑꯣꯏꯔꯝꯃꯗꯤ ꯅꯪ ꯑꯗꯨꯏ ꯋꯥꯈꯜꯗ ꯂꯩꯔꯣꯏꯗꯕ
ꯆꯨꯝꯃꯛꯑꯣꯏꯗ꯭ꯔꯣ ꯑꯗꯨꯏꯗꯣ
ꯍꯣꯏ ꯑꯗꯨꯕꯨꯁꯨꯅꯦ ꯑꯗꯨ ꯑꯣꯏꯔꯁꯨ ꯈꯪꯗꯦꯗ ꯈꯣꯏ ꯈꯨꯨꯁꯤ ꯈꯨꯁꯤꯅꯦꯅ
ꯍꯨꯝ
ꯃꯈꯣꯏꯒꯤ ꯀꯨꯁꯤꯅꯦ ꯃꯈꯣꯏꯅ ꯀꯌꯥ ꯄꯣꯛꯅꯤꯡꯉꯦꯒꯦ ꯄꯣꯛꯅꯤꯡꯗꯒꯦ
ꯑꯩꯗꯤ ꯃꯉꯥ ꯑꯃ ꯄꯣꯛꯀꯅꯤ ꯅꯨꯄꯤꯗꯤ